ꯑꯥꯎ
ꯇꯥꯕ꯭ꯔꯣ
ꯇꯥꯏꯌꯦ ꯌꯨꯝ ꯆꯠꯇ꯭ꯔꯤꯕꯣ
ꯆꯠꯅꯤꯡꯉꯥꯏ ꯂꯝꯕꯤꯗ ꯀꯟꯅ ꯆꯠꯂꯤꯌꯦ
ꯅꯣꯡ ꯆꯨꯅꯤꯡꯕꯒꯨꯝ ꯆꯨꯅꯤꯡꯗꯕꯒꯨꯝ ꯇꯧꯋꯦ ꯅꯦꯍꯦ
ꯏꯁ ꯌꯥꯝ ꯅꯨꯡꯉꯥꯏꯅꯦ ꯑꯗꯨꯗꯤ
ꯅꯪꯅ ꯑꯣꯔꯝꯅꯤꯗ
ꯑꯩꯗꯤ ꯅꯣꯡꯁꯦ ꯑꯩ ꯄꯥꯏꯗꯦꯍꯦ ꯍꯪꯒꯣꯏ ꯅꯠꯇꯦ ꯍꯪꯉꯣꯏ ꯍꯪꯉꯣꯏ ꯅꯠꯇꯦ ꯑꯩꯗꯤ ꯎꯆꯦꯛꯅꯤ
ꯃꯥꯟꯂꯦꯅꯦ ꯍꯦ
ꯆꯨꯅꯤꯡꯕꯒꯨꯝ ꯁ ꯆꯨꯅꯤꯡꯗꯕꯒꯨꯝ ꯑꯁ ꯐꯖꯅ ꯌꯥꯝꯈ꯭ꯔꯦ
ꯑꯁ ꯑꯋꯨ ꯑꯋꯨꯕ ꯆꯥꯒꯅꯤꯀꯣ
ꯑꯗꯨꯁꯨ ꯍꯋꯥꯏ ꯆꯝꯐꯨꯠꯅꯤꯅꯦ
ꯌꯥꯝ ꯂꯝꯃꯥꯗꯤ ꯑꯁ ꯍꯋꯥꯏ ꯑꯣꯏꯔꯁꯨ ꯍꯥꯎꯕꯅꯤꯗ
ꯑꯦꯁ ꯅꯪꯁꯨ ꯌꯥꯝ ꯑꯦꯛꯁꯄꯤꯔꯤꯌꯦꯟꯁ ꯂꯩꯕ ꯃꯥꯟꯂꯦ ꯍꯥ
ꯍꯋꯥꯏꯗꯤ ꯑꯗꯨꯝ ꯍꯥꯎꯋꯤꯗ ꯑꯩꯒꯤꯗꯤ ꯆꯝꯐꯨꯠ ꯑꯣꯏꯔꯁꯨ ꯆꯝꯐꯨꯠ ꯑꯣꯏꯔꯁꯨ ꯑꯗꯨꯝ ꯍꯥꯎꯋꯦ ꯑꯩꯒꯤꯗꯤ
ꯁꯛ ꯁꯛ ꯐꯖꯅꯤꯡꯕꯒꯤ ꯍꯥꯎꯕ꯭ꯔꯥ
ꯎꯝ
ꯃꯥꯟꯂꯦꯕ
ꯃꯁꯥꯛ ꯇꯨꯒ ꯃꯥꯟꯂꯦ ꯌꯥꯝ ꯌꯥꯝ ꯆꯥꯎ꯫
ꯎꯝ ꯑꯗꯨꯝ ꯆꯥꯏ ꯑꯩꯁꯨ ꯫
ꯆꯥꯅꯤꯡꯗ꯭ꯔꯁꯨ ꯆꯥꯎ ꯐꯖ ꯊꯣꯛꯅꯤꯡꯉꯗꯤ꯫ ꯆꯥꯛꯁꯨ ꯌꯥꯝ ꯌꯥꯝ ꯆꯥꯔꯗꯤ ꯃꯁꯛ ꯐꯖꯩ ꯍꯥꯏꯔꯅꯤ꯫
ꯆꯥꯕꯒꯤꯅꯦ ꯑꯩꯅ ꯀꯩꯅꯣ ꯇꯧꯔꯤꯁꯦ꯫
ꯎꯝ ꯑ ꯅꯪ ꯃꯁꯥꯛ ꯐꯖꯕꯔꯅꯦ꯫
ꯐꯖꯩ ꯍꯥꯏ ꯑꯩꯗꯤ ꯈꯪꯗꯦ꯫
ꯑꯩꯗꯤ ꯈꯪꯍꯥꯎꯗꯦꯕꯨ꯫
ꯃꯤꯅ ꯍꯥꯏꯕꯅꯤꯀꯣ꯫
ꯃꯥꯟꯗꯅ ꯃꯤꯅ ꯉꯥꯡꯕ ꯊꯥꯖꯒꯅꯨ ꯀꯔꯤꯔꯥ
ꯑꯩꯗꯤ ꯊꯥꯖꯩ ꯑꯗꯨꯒꯨꯝꯕ ꯋꯥꯗꯣ꯫
ꯑꯩꯗꯤ ꯃꯤꯅ ꯍꯥꯏꯕ ꯁꯨꯡꯊ ꯊꯖꯗꯦ ꯁꯨꯡꯂꯧ ꯂꯥꯎꯕꯤꯗꯦ꯫
ꯈꯨꯟꯒꯤ ꯀꯩꯅꯣ ꯕꯤꯕꯤ ꯑꯦꯁꯇꯣ ꯇꯧꯗ꯭ꯔꯤꯀꯣ?
ꯄꯣꯁꯄꯣꯟ ꯇꯧꯈ꯭ꯔꯦ꯫
ꯑꯗꯨ ꯑꯃꯨꯛ ꯍꯥꯏꯗꯣꯛꯇ꯭ꯔꯤꯀꯣ꯫
ꯈꯪꯗꯦ ꯗꯤꯁꯦꯝꯕꯔ ꯋꯥꯏꯗ ꯂꯩꯒ ꯍꯥꯏꯕ꯭ꯔꯥ ꯇꯧꯋꯦ ꯃꯣꯏꯗꯣ꯫
ꯁꯦꯝꯕꯥꯔꯗꯅ ꯐꯥꯠꯇ꯭ꯔ?
ꯑꯁ ꯏꯪꯕꯗꯨꯕꯨ ꯀꯅꯥꯅ ꯍꯧꯒꯠꯅꯤꯡꯕ꯭ꯔꯅꯦ꯫
ꯑꯁ ꯁꯨꯃꯥꯏ ꯇꯧꯔꯣ꯫
ꯀꯦꯝ ꯑꯃꯨꯛ ꯂꯩꯒꯅꯤ ꯑꯗꯨꯒ꯫
ꯅꯨꯃꯤꯠꯁꯨ ꯌꯥꯝꯅ ꯉꯟꯅ ꯀꯩꯅꯣ ꯇꯧꯕ
ꯍꯧꯋꯥꯠꯄꯁꯨ ꯌꯨꯝꯗ ꯂꯩꯔꯗꯤ ꯊꯦꯡꯅ ꯍꯒ ꯄꯁꯨ ꯌꯥ ꯌꯨꯝꯗ ꯅꯠꯇꯕꯅꯤꯅ
ꯈꯋꯥꯗꯤꯀꯩ ꯎꯄꯥꯏ ꯂꯩ ꯇꯧꯗꯕꯅ ꯈꯪꯗꯦ
ꯇꯧꯁꯦ ꯂꯥꯛꯑꯣ
ꯎꯝ ꯑꯩꯅ ꯇꯧꯔꯗꯤ ꯄ꯭ꯔꯤꯊꯤꯕꯤꯁꯦ ꯂꯌꯦꯡꯒꯅꯤ
ꯎ ꯇꯥ ꯆꯀꯦ ꯇꯧꯕ꯭ꯔꯣ
ꯃꯈꯥ ꯃꯊꯛ ꯑꯟꯒꯅꯤ
ꯃꯈꯥꯅ ꯃꯊꯛꯀꯤꯅ ꯃꯈꯥꯗ ꯈꯥꯒꯤꯅ ꯃꯊꯛꯇ ꯑꯁ ꯌꯥꯝ ꯆꯨꯝꯃꯦꯍꯦ ꯅꯪ ꯒꯤꯁꯦ
ꯀꯩꯅꯣꯗ ꯅꯍꯥꯟ ꯆꯠꯈꯤꯕ ꯀꯨꯝꯁꯤꯗꯣ ꯑꯗꯨꯗ ꯑꯁ ꯀꯔꯤ ꯀꯔꯤꯒꯤꯅꯣ ꯍꯥꯄꯤ ꯑꯩꯅ ꯂꯥꯛꯇꯅ
ꯇꯜꯂꯤ ꯑꯩꯗꯤꯅꯦ
ꯎꯝ
ꯑꯗꯨꯗꯤ ꯀꯩꯅꯣ ꯇꯥꯛꯂꯛꯇ ꯇꯧꯒꯦꯅꯗꯤ ꯇꯧꯕꯅꯦꯕ ꯅꯣꯡꯃ ꯂꯥꯛꯄꯗꯣ ꯐꯨꯔꯤꯠꯀꯨꯝꯕ ꯌꯦꯡꯅꯤꯡꯉꯥꯏ ꯍꯣꯔꯦꯟꯒꯨꯝꯕ ꯌꯦꯡꯅꯤꯡꯉꯥꯏ ꯍꯥꯏꯗꯤ ꯑꯦꯁ ꯃꯃꯥꯡꯗ ꯄ꯭ꯔꯦꯛꯇꯤꯁꯀꯨꯝꯕꯁꯨ ꯇꯧꯔꯦꯗꯅ
ꯎꯝ
ꯑꯗꯨꯗ ꯑꯩ ꯂꯥꯛꯄꯅꯦꯕ ꯑꯗꯨꯗ ꯑꯁ ꯈꯔꯛꯅꯦ ꯃꯤ ꯈꯔꯥꯅ ꯑꯁ ꯕꯣꯂꯨꯟꯇꯤꯌ ꯍꯣꯏ ꯕꯣꯂꯨꯟꯇꯤꯌꯔꯁꯤꯡꯁꯨ ꯑꯁ ꯇꯧꯗ꯭ꯔꯗꯤ ꯍꯥꯏꯗꯤ ꯖꯒꯣꯏꯒꯨꯝꯕꯗꯣ ꯏꯁꯩꯒꯤ ꯖꯒꯣꯏ ꯑꯗꯨꯝ ꯃꯌꯥꯝ ꯂꯩꯗꯅ ꯑꯗꯨ ꯄꯨꯂꯞ ꯈꯪꯒꯗꯕꯅꯤ ꯈꯪꯗ꯭ꯔꯗꯤ ꯑꯁ ꯅꯨꯡꯉꯥꯏꯔꯦ ꯑꯗꯨꯗ ꯍꯥꯏ ꯑꯩꯗꯤ ꯑꯁ ꯑꯗꯨꯗꯒꯤ ꯑꯩ ꯇꯟꯈ꯭ꯔꯕ ꯂꯥꯛꯇ꯭ꯔꯦ
ꯀꯗꯥꯏꯗꯒꯤ ꯖꯒꯣꯏꯒꯨꯝꯕꯁꯨ ꯇꯧꯒꯗꯕꯅꯤ ꯍꯥꯏꯕꯅꯤ
ꯂꯣꯏꯔꯦꯍꯦ ꯅꯪꯁꯨ
ꯇꯟꯕ ꯑꯩꯅ ꯀꯩꯗꯤ ꯀꯥꯏ ꯍꯦ ꯍꯥꯞ ꯄꯔꯁꯨ ꯇꯧꯗ
ꯅꯪ ꯀꯔꯝ ꯀꯥꯟꯗ ꯂꯥꯛꯄ꯭ꯔꯅꯦ ꯑꯩ ꯎꯁꯨ ꯎꯔꯦ
ꯅꯣꯡꯃ ꯍꯥꯏꯗꯤ ꯕꯤꯌꯦꯁ ꯅꯨꯃꯤꯠꯇ ꯅꯠꯇ ꯃꯃꯥꯡ ꯖꯁ ꯀꯩꯅꯣ ꯇꯧꯗ꯭ꯔꯤꯉꯩꯗ ꯅꯨꯡꯗꯥꯡꯗ ꯅꯠꯇꯦ ꯅꯨꯡꯊꯤꯟꯗꯀꯣ
ꯎꯝ
ꯂꯥꯛꯑꯣ ꯑꯝ ꯂꯛ ꯑꯩꯁꯨ ꯅꯣꯡꯃꯗꯤ ꯂꯥꯛꯑꯦ ꯐꯨꯔꯤꯠ ꯀꯨꯝꯕꯁꯨ ꯀꯩꯅꯣ ꯇꯧꯋꯦ ꯍꯥꯞꯄꯒ ꯇ꯭ꯔꯥꯏꯒ ꯇꯧꯋꯦ ꯑꯗꯨꯗ ꯃꯦꯗꯥꯝ ꯑꯃꯜꯅ ꯑꯁ ꯚꯣꯂꯟꯇꯤꯌꯔꯁꯤꯡꯁꯨ ꯄꯨꯂꯞ ꯀꯩꯅꯣ ꯇꯧꯒꯗꯕꯅꯤ
ꯑꯪ ꯅꯨꯄꯥꯁꯤꯡꯁꯨ ꯖꯒꯣꯏ ꯁꯥꯕꯗꯤ ꯐꯖꯕꯅꯤꯍꯦ
ꯑꯁ ꯀꯥꯇꯏꯔꯦ ꯁꯥꯕ ꯍꯩꯇꯦ ꯍꯩꯇꯕꯗꯨꯕꯨ ꯇꯧꯒꯗꯕꯅꯤ ꯍꯥꯏꯕꯗ ꯑꯁ ꯑꯗꯨꯗꯤ ꯑꯁ ꯑꯗꯨꯒꯨꯝꯕꯗꯤ ꯑꯩꯗꯤ ꯇꯧꯑꯏꯗꯦ ꯍꯥꯏꯗꯤ ꯍꯥꯏꯗꯤ ꯍꯩ ꯍꯥꯏꯗꯧꯇꯦ ꯑꯗꯣ ꯑꯁ ꯑꯗꯨꯗꯒꯤ ꯇꯟꯈ꯭ꯔꯕꯀꯣ ꯑꯗꯨꯗꯤ ꯂꯥꯛꯇ꯭ꯔꯦ
ꯅꯪ ꯌꯨꯝꯗ ꯅꯥꯊꯟꯇ ꯂꯩꯕ ꯃꯇꯥꯡꯗ ꯅꯊꯟꯇ ꯖꯒꯣꯏ ꯁꯥꯥꯎ
ꯁꯥꯏꯌꯦ ꯏꯟꯗꯗꯤ ꯑꯗꯨꯝ ꯁꯥꯏ
ꯁꯥꯕꯗꯤ ꯑꯗꯨꯝ ꯁꯥꯏꯗꯣ ꯊꯣꯛꯇꯕꯩꯔꯣ
ꯎꯝ ꯊꯣꯡꯒꯨꯝꯕ ꯂꯣꯜꯂꯒꯦꯀꯣ ꯑꯁ ꯅꯨꯡꯗꯥꯡꯗꯒꯨꯝꯕ ꯊꯦꯡꯂꯕ ꯃꯇꯝꯗꯒ
ꯑꯁ ꯊꯖꯥꯅꯤꯉꯥꯏ ꯁꯨ ꯂꯩ ꯊꯖꯥꯗꯅꯤꯉꯥꯏ ꯁꯨ ꯂꯩ ꯅꯪꯒꯤ ꯋꯥꯁꯦ
ꯑꯁ ꯑꯗꯨꯗꯤ ꯑꯁ ꯈꯪꯗꯦꯗ ꯇꯥꯕ ꯍꯩꯇꯕꯅꯤꯅ ꯇꯧꯊꯣꯔꯑꯗꯤ ꯃꯤꯅ ꯑꯗꯨꯝ ꯅꯣꯛꯅꯤꯡꯕꯗꯣ
ꯃꯤ ꯃꯤꯅ ꯑꯗꯨꯗ ꯑꯩꯈꯣꯏꯅ ꯖꯒꯣꯏ ꯆꯥꯕ ꯀꯥꯟꯗ ꯃꯤꯅ ꯅꯣꯗꯤ ꯅꯨꯡꯉꯥꯏꯅ
ꯑꯦ ꯍꯩꯇꯕ ꯃꯤꯗꯅꯦ ꯃꯤꯅ ꯅꯣꯛꯅꯤꯡꯉꯤꯁꯦ ꯑꯩꯗꯤ ꯆꯥꯟꯅꯗꯕ ꯃꯤꯗ
ꯅꯨꯡꯉꯥꯏ
ꯅꯍꯥꯟ ꯑꯩꯈꯣꯏꯁꯨ ꯇꯧꯋꯤꯗꯅ ꯌꯨꯠꯀꯤ ꯀꯩꯅꯣꯒꯤ ꯌꯨꯇꯦꯒꯤ ꯂꯩꯀꯥꯏ ꯂꯩꯀꯥꯏꯒꯤ ꯇꯧꯕꯗꯕꯨ ꯖꯒꯣꯏ ꯑꯃꯁꯨ ꯑꯁ ꯇꯧꯋꯦ ꯑꯗꯨꯗꯤ ꯀꯔꯤꯅꯣ
ꯎꯔꯦꯍꯦ
ꯇꯧꯋꯦ ꯑꯩꯈꯣꯏꯒ ꯀꯩꯅꯣ ꯂꯩꯔꯛ ꯂꯩꯀꯥꯏꯗꯨꯒ ꯄꯨꯟꯕꯗꯣ
ꯊꯣꯛꯂꯛ ꯇꯤꯍꯦ
ꯑꯁ ꯇꯧꯄꯅꯤꯅꯦ
ꯂꯨꯗꯕꯅꯦ
ꯍꯥꯟ ꯇꯨ ꯊꯥꯎꯖꯟ ꯀꯌꯥꯗꯅꯣ ꯈꯪ ꯈꯪꯗ꯭ꯔꯦ ꯇꯨ ꯊꯥꯎꯖꯟꯁꯦ ꯐꯤꯐ ꯇꯦ ꯅꯠꯇꯦ
ꯅꯇꯣ ꯅꯆꯤꯟ ꯊꯤꯔꯦꯕ ꯅꯪ
ꯄꯤꯛ ꯗꯤꯛ ꯇꯤꯛ ꯇ꯭ꯋꯦꯟꯇꯤ ꯐꯣꯔꯗ ꯑꯣꯏꯕ
ꯀꯔꯤ ꯇꯨ ꯊꯥꯎꯖꯟ ꯇꯦꯟꯗ ꯅꯪ ꯅ꯭ꯌꯨꯠ ꯗꯦꯗ ꯅꯊꯟꯗ ꯖꯒꯣꯏ ꯁꯥꯕ꯭ꯔꯣ
ꯐꯣꯔꯠ ꯇ꯭ꯋꯦꯟꯇꯤ ꯐꯣꯔꯒꯤꯗꯣ ꯑꯗꯨꯗ ꯑꯁ ꯇꯧꯋꯦꯗ ꯑꯩꯗꯣ
ꯑ ꯋꯥ ꯌꯥꯝ ꯉꯥꯡꯕ ꯅꯪ ꯅꯆꯤꯟ ꯊꯤꯒꯅꯨ
ꯑꯦ ꯇꯧꯋꯦ ꯍꯥꯏꯔꯒ
ꯇꯨ ꯊꯥꯎꯖꯟ ꯇꯦꯟ ꯀ ꯍꯥꯏ
ꯄꯥꯔꯠ ꯄꯥꯔꯠ ꯐꯥꯏꯚ ꯗꯔꯥꯁꯨ ꯆꯠꯄꯗꯣ ꯑꯗꯨ ꯑꯗꯨꯗ ꯇꯧꯕ꯭ꯔꯥ
ꯅꯪ ꯌꯥꯎꯗ꯭ꯔꯒ ꯑꯦ ꯑꯈꯣꯏ ꯇꯧꯋꯦ
ꯃꯥꯏ ꯈꯇꯟ ꯅꯠꯇꯦꯍꯦ ꯑꯣ ꯇꯧꯋꯦꯀꯣ ꯑꯩꯖꯨ ꯌꯥꯎꯋꯦꯍꯦ
ꯊꯠ
ꯌꯥ ꯍ꯭ꯋꯦꯅꯦ
ꯀꯥꯏꯗꯩꯩ ꯌꯥꯎꯕ꯭ꯔꯣꯅꯦ ꯅꯪ
ꯅꯨ ꯅꯨꯄꯤ ꯈꯇ ꯇꯧꯕ꯭ꯔꯥ ꯑꯗꯨꯗ
ꯄꯥꯈꯪꯁꯤꯡꯁꯨ ꯌꯥꯎꯋꯦ ꯑꯗꯣ ꯅꯪꯕꯨꯗꯤ ꯈꯪꯍꯧꯗꯕ
ꯑꯩꯁꯨ ꯌꯥꯎꯋꯦ ꯍꯥꯏꯔꯒ ꯑꯗꯨ ꯀꯨꯝꯁꯤꯗꯨꯗꯤ ꯑꯩꯁꯨ ꯐꯖꯅ ꯇꯧꯋꯦꯍꯦ ꯏꯁꯩꯕꯨꯗꯤ ꯁꯛꯇꯦ ꯀꯩꯅꯣꯒꯤꯗꯤ ꯄꯥꯏ ꯀꯩꯅꯣ ꯔꯦꯁꯇꯦꯁꯟꯒꯤ ꯄꯥꯏ
ꯍꯣꯏ ꯑꯩꯅ ꯇꯧꯗ꯭ꯔꯗꯤ ꯑꯁ ꯂꯣꯏꯔꯦꯍꯦ ꯇꯧꯏ ꯍꯥꯏꯟ ꯍꯉꯣ
ꯌꯧꯔꯗꯤ ꯑꯩ ꯈꯪꯒꯅꯤꯅꯦ ꯑꯩ ꯃꯃꯥꯡꯗ ꯂꯦꯞꯄꯅꯤꯅꯦ
ꯑꯩ ꯃꯅꯤꯡꯗ ꯂꯩꯄ
ꯑꯩꯒꯤ ꯇꯨꯡꯗ ꯅꯣꯏꯅ ꯂꯦꯞꯀꯅꯤꯅꯦ ꯂꯦꯞꯔꯗꯤ ꯎꯗꯕꯗꯨ ꯅꯪꯕꯨ
ꯍꯣꯏ ꯇꯧꯕꯅꯦꯃꯤ ꯂꯩꯀꯥꯏ ꯂꯩꯀꯥꯏꯒꯤꯗꯨ ꯑꯩꯈꯣꯏꯅ ꯐꯥꯁ ꯇꯥꯕꯗꯨ ꯃꯤꯁꯨ ꯌꯥꯝꯃꯦꯗꯣ ꯌꯥꯎꯕꯒꯤꯅꯤꯅꯦ ꯈꯪꯉꯤꯁꯦ ꯀꯔꯤꯅꯣꯅꯦ ꯅꯪ
ꯅꯪ ꯌꯥꯎꯗꯦꯗ
ꯌꯥꯎꯏ ꯅꯦ
ꯍꯝ ꯀ꯭ꯔꯤ ꯏ ꯌꯥꯎꯗꯦ
ꯑꯁ ꯂꯣꯔꯦꯍꯦ
ꯂꯣꯏꯗ꯭ꯔꯤ ꯀꯔꯤꯔꯥ
ꯑꯗꯨ ꯑꯗꯨ ꯇꯧꯗ꯭ꯔꯗꯤ ꯑꯩ ꯀꯃꯥꯏꯟ ꯆꯠꯇꯣꯏꯅꯣ ꯑ ꯄꯥꯠ ꯄꯥꯔꯠ ꯃꯉꯥꯗ ꯆꯠꯄꯗꯁꯨ ꯑꯩꯗꯤ ꯇꯧꯗ꯭ꯔꯗꯤꯅꯦ ꯑꯁ ꯌꯥꯎ ꯌꯥꯎꯔꯣꯏ ꯇꯧꯕꯒꯤꯅꯦ ꯌꯥꯎꯔꯤꯗꯣ
ꯅꯣꯡꯅꯤꯡꯉꯦꯍꯦ
ꯍꯥꯏꯗꯤ ꯅꯁꯛꯇꯨꯒ
ꯑꯁ ꯌꯥꯝ ꯊꯤꯕ꯭ꯔꯣ
ꯍꯥ ꯍꯥ
ꯌꯥꯝ ꯊꯤꯕ꯭ꯔꯣ
ꯈꯪꯗꯦ ꯑꯩꯁꯨ ꯅꯨꯡꯁꯦꯟꯗ ꯌꯦꯡꯉꯣ
ꯑꯩꯈꯣꯏ ꯃꯤꯡꯁꯦꯜ ꯂꯩꯇꯦ
ꯑꯣ ꯂꯩꯗꯕꯗꯣ ꯐꯔꯕꯅꯤ
ꯑꯩꯖꯨ ꯌꯦꯡ ꯌꯦꯡꯕ ꯌꯦꯡ ꯌꯦꯡꯗꯕ ꯀꯨꯏꯔꯦ
ꯅꯪꯗꯤ ꯍꯋꯥꯏꯗ ꯌꯦꯡꯉꯣ ꯀꯔꯤ
ꯍꯋꯥꯏꯗ ꯌꯦꯡꯉꯣ
ꯍꯋꯥꯏꯗꯣ ꯅꯪꯒꯤ ꯃꯤꯡꯁꯦꯟ ꯑꯣꯏꯈ꯭ꯔꯣ
ꯍꯣꯔꯦꯟꯖꯦ ꯑꯁ ꯊꯦꯡꯕ ꯃꯇꯝꯗ ꯕꯣꯜ ꯂꯩ ꯑꯁ ꯌꯦꯡꯕ ꯉꯝꯃꯣꯏꯗ ꯆꯥꯏ
ꯀꯅꯥ ꯀꯅꯥ ꯁꯥꯟꯅꯒꯦ ꯍꯥꯏꯕ꯭ꯔꯣ ꯉꯁꯤ
ꯁꯤ ꯏꯁꯄꯦꯟꯒ ꯑꯁꯇ꯭ꯔꯦꯂꯤꯌꯥꯒ ꯇꯧꯒꯅꯤ ꯕꯥꯔꯣ ꯃꯈꯥꯏꯗ
ꯑꯔꯖꯦꯟꯇꯤꯅꯥꯗꯤ ꯌꯦꯡꯅꯤꯡꯉꯦ ꯗꯨ
ꯑꯔꯖꯦꯟꯇꯤꯅꯥꯗꯤꯅꯦ ꯍꯌꯦꯡ ꯍꯡꯆꯤꯛ ꯍꯪꯆꯤꯛ ꯃꯥꯜꯂꯦ ꯑꯁ ꯊꯦꯡꯉꯦꯗ ꯑꯍꯨꯝ ꯃꯈꯥꯏꯗꯅꯦ
ꯑꯁ ꯑꯥꯔꯖꯦꯟꯇꯤꯅꯥꯕꯨꯗꯤ ꯌꯦꯡꯗꯤ ꯌꯦꯡꯅꯤꯡꯕ ꯏꯁꯄꯦꯟꯒꯤꯁꯨ ꯌꯦꯡꯅꯤꯡꯉꯦ
ꯎꯝ ꯁ꯭ꯄꯦꯟꯒꯨꯝꯕ ꯑꯥꯔꯖꯦꯟꯇꯤꯅꯥꯒꯨꯝꯕꯗ ꯌꯦꯡꯕ ꯐꯖꯩ
ꯉꯁꯤꯔꯣ ꯁ꯭ꯄꯦꯟ
ꯎꯝ ꯍꯣꯔꯦꯟ ꯕꯔꯣ ꯃꯈꯥꯏ
ꯁ꯭ꯄꯦꯟꯒ ꯀꯅꯥ ꯑꯥ ꯍꯔ ꯕꯔꯣ ꯃꯈꯥ ꯀꯅꯥꯅ ꯌꯦꯡꯒꯅꯤ
ꯗꯨꯅꯦ ꯑꯩꯐꯥꯎ ꯌꯦꯡꯕ ꯉꯝꯃꯣꯏ ꯄꯨꯡ ꯇꯔꯥ ꯃꯈꯥꯒꯤꯁꯨ ꯑꯁ ꯌꯥꯝ ꯋꯥꯅ ꯌꯦꯡ ꯀꯥꯟꯁꯤꯗ ꯕꯥꯔꯣ ꯃꯈꯥꯏꯗꯤ ꯀꯗꯥꯥꯏꯗꯒꯤ
ꯕꯥꯔꯣꯗꯨꯗꯤ ꯃꯤꯅ ꯌꯦꯡꯔꯣꯏꯗꯥ
ꯎꯝ ꯃꯣꯏ ꯁꯟꯅꯥꯕꯁꯤꯡꯅ ꯁꯅꯥꯕꯁꯤꯡꯅ ꯌꯦꯡꯒꯅꯤ
ꯅꯨꯡꯗꯥꯡꯗꯔꯥ ꯀꯔꯤ ꯃꯣꯏ ꯁꯟꯅꯥꯕꯗꯣ
ꯃꯣꯏꯗꯤ ꯅꯨꯡꯗꯥꯡꯗ ꯅꯠꯗꯦꯗ ꯃꯣꯏꯗꯤ ꯅꯨꯡꯗꯥꯡꯗ ꯁꯟꯅꯥꯕꯁꯨ ꯌꯥꯎꯌꯦ ꯈꯪꯗꯦꯍꯦ ꯍꯣꯔꯦꯟꯗꯤ ꯅꯨꯡꯗꯥꯡ ꯅꯠꯇꯦ ꯃꯣꯏ ꯑꯩ ꯌꯣꯛ ꯅꯠꯇꯦ ꯑꯩꯌꯨꯛ ꯍꯧꯖꯤꯛꯀꯨꯝꯕ ꯃꯇꯝꯖꯦ ꯃꯣꯏ ꯁꯥꯟꯅꯕꯗꯣ ꯑꯩꯈꯣꯏꯗ ꯍꯧꯖꯤꯛ ꯍꯧꯖꯤꯛ ꯀꯩꯅꯀꯁꯤ
ꯁꯨꯕꯔꯣ ꯑꯟ ꯃꯤ ꯂꯩꯥꯏꯔꯣꯏꯗ ꯌꯦꯡꯕ ꯃꯤ ꯂꯩꯔꯣꯏ
ꯃꯣꯏ ꯑꯥ ꯑꯀꯩꯅꯣ ꯇꯧꯕꯅꯤꯅ ꯂꯥꯞꯄꯅꯤꯅ
ꯑꯩꯈꯣꯏꯁꯨ ꯃꯐꯝꯗ ꯆꯥꯔꯒ ꯌꯦꯡꯁꯤꯔꯣ
ꯑꯥ ꯍꯣꯏ ꯑꯦꯔꯣꯄ꯭ꯂꯦꯟ ꯁꯈꯤꯒꯦ ꯑꯩ
ꯑꯩ ꯇꯤꯀꯦꯠ ꯀꯥꯛꯈꯤꯒꯦ ꯍꯣꯔꯦꯟ ꯆꯠꯅꯤꯡꯉꯥꯏ